ꯇꯥꯔꯦ
ꯑꯣ ꯆꯥꯛ ꯆꯥꯗ꯭ꯔꯤꯕꯀꯣ ꯅꯪꯁꯦ
ꯑꯧ ꯆꯥꯛ ꯆꯥꯗ꯭ꯔꯤꯌꯦ
ꯆꯥꯗ꯭ꯔꯤꯑꯦꯕ ꯀꯩ ꯃꯊꯦꯜꯕꯨꯗꯤ ꯊꯣꯡꯉꯒꯦ
ꯁꯧꯒ꯭ꯔꯤ ꯊꯣꯡꯕꯤꯈ꯭ꯔꯦ
ꯁꯧꯒ꯭ꯔꯤꯒꯤ ꯃꯤ ꯑꯍꯨꯝ ꯃꯔꯤ ꯁꯨꯔꯦ ꯉꯁꯤꯒꯤ
ꯃꯇꯝ ꯑꯣꯏꯕꯩꯅꯦ ꯃꯇꯝ ꯑꯣꯏꯕꯩꯅꯦ
ꯑꯁ ꯃꯇꯝ ꯑꯣꯏꯔꯁꯨ ꯂꯩꯗꯅ
ꯑꯥ ꯎꯝ ꯍꯦꯟꯖꯥꯡꯁꯦ ꯂꯩꯇꯕꯩꯅꯤꯅꯦ
ꯑꯇꯣꯞꯄ ꯊꯤꯔꯒ ꯊꯣꯡꯕ ꯌꯥꯗ꯭ꯔꯣ ꯑꯇꯣꯞꯄ ꯊꯤꯔꯒ ꯊꯣꯡꯕ ꯌꯥꯗ꯭ꯔꯣ
ꯏꯪꯈꯣꯜꯗ ꯁꯧꯒ꯭ꯔꯤꯒ ꯑꯗꯨꯒ ꯍꯋꯥꯏ ꯑꯁꯥꯡꯕꯤꯗꯣ
ꯑꯥ
ꯑꯗꯨ ꯑꯣꯏꯌꯦ ꯎꯄꯥꯏ ꯂꯩꯇꯕ ꯍꯋꯥꯏ ꯑꯁꯥꯡꯕꯤꯁꯨ ꯍꯋꯥꯏ ꯑꯁꯥꯡꯕꯤꯁꯨꯅꯦ ꯆꯥꯃꯟꯗꯅ ꯈꯤꯔꯛꯈ꯭ꯔꯦꯕ ꯑꯗꯣ ꯁꯧꯒ꯭ꯔꯤꯁꯤꯅ ꯐꯒꯗ꯭ꯔꯅ ꯍꯤꯡꯒꯣꯜꯗꯒꯤ ꯍꯦꯛꯑꯒ ꯊꯣꯡꯕꯤꯈ꯭ꯔꯦ ꯑꯗꯣ ꯍꯥꯎꯗꯣꯏꯔꯥ ꯍꯥꯎꯔꯣꯏꯗꯣꯏꯔꯥ ꯈꯪꯗꯦ ꯑꯗꯣ ꯌꯥꯝ ꯁꯤꯜꯂꯦ ꯆꯥ ꯌꯥꯝ ꯁꯤꯜꯂꯦ ꯈꯪꯉꯤꯁꯦ ꯆꯥꯕꯩ ꯑꯣꯏꯗꯣꯏꯔꯥ ꯆꯥꯕꯩ ꯑꯣꯏꯗꯣꯏꯔꯥ ꯆꯥꯗ꯭ꯔꯤꯕꯒꯤ ꯑꯣꯏꯗꯣꯏꯔꯥ
ꯈꯣꯏꯔꯣ
ꯑꯩ ꯑꯩ ꯑꯩꯅ ꯍꯥꯏꯁꯦ ꯑꯩ ꯁꯧꯒ꯭ꯔꯤ ꯍꯦꯟꯖꯥꯡ ꯆꯥꯛ ꯆꯥꯗ꯭ꯔꯤꯅꯗꯤ ꯍꯥꯏꯗꯅ ꯑꯗꯣ ꯑꯩ ꯁꯧꯒ꯭ꯔꯤ ꯍꯦꯟꯖꯥꯡ ꯉꯁꯤ ꯊꯣꯡꯕꯤꯕꯗꯣ
ꯑꯥ
ꯌꯥꯝ ꯁꯤꯜꯂꯦ ꯍꯥꯏꯕ
ꯑꯣ ꯑꯣ
ꯑꯗꯨ ꯆꯥꯕꯩ ꯑꯣꯏꯗꯣꯏꯔꯥ ꯆꯥꯗꯕꯒꯤ ꯑꯣꯏꯗꯣꯏꯔꯥ ꯍꯥꯏꯕ
ꯪ ꯉꯁꯤ ꯁꯧꯒꯔꯤ ꯊꯣꯡꯕꯁꯦ
ꯑꯥ
ꯑ ꯀꯩ ꯍꯥꯏꯁꯦ ꯃꯥꯒꯤ ꯃꯆꯤꯡ ꯐꯠꯇꯕꯅꯥ ꯊꯣꯡꯉꯗꯤ ꯁꯤꯜꯂꯤ ꯍꯥꯏꯕꯅꯤ
ꯑꯗꯨꯅ ꯑꯣꯏꯔꯝꯕ ꯇꯥꯏ ꯑꯗꯣꯏꯗꯤ
ꯑꯥ ꯑꯁ ꯑꯁꯤ ꯑꯃꯁꯤꯗ ꯀꯨꯏꯅ ꯂꯩꯔꯗꯤ ꯂꯣꯏ ꯈꯪꯗꯣꯛꯑꯅꯤꯗ ꯃꯤ ꯈꯨꯌꯥꯝꯁꯤꯡꯁꯦ
ꯐꯠꯇ꯭ꯔꯣꯑꯁꯤꯅ
ꯀꯔꯣꯝ ꯀꯔꯣꯝꯗꯒꯤ ꯄꯥꯏ ꯊꯣꯔꯛꯏꯅꯣ ꯈꯪꯗ꯭ꯔꯦ ꯀꯥꯏ ꯀꯥꯏ ꯊꯣꯛꯂꯛꯏꯅꯣ
ꯖꯒꯠꯇꯥ ꯂꯩꯔꯤꯕ ꯃꯤ ꯄꯨꯝꯅꯃꯛ ꯈꯪꯅꯔꯛꯑꯅꯤ ꯅꯠꯇ꯭ꯔꯥ
ꯑ ꯀꯅꯤ
ꯑꯥ ꯑꯥ ꯐꯩ ꯍꯥꯏꯗꯣꯏꯔꯥ ꯐꯠꯇꯦ ꯍꯥꯏꯗꯣꯏꯔꯥ ꯈꯪꯗ꯭ꯔꯦ ꯖꯒꯠꯇ ꯂꯩꯕ ꯃꯤ ꯄꯨꯝꯅꯃꯛꯇꯤ ꯈꯪ ꯎꯝ
ꯄꯥꯏꯔꯛꯑꯗꯤ ꯑꯈꫭꯏꯗꯤ ꯈꯪꯗ꯭ꯔꯕꯒꯤꯅ ꯑꯗꯨꯝ ꯇꯧꯔꯛꯑꯅꯤ
ꯑꯥ ꯃꯥꯅꯦ
ꯅꯣꯏꯗꯤ ꯊꯦꯡꯉꯤꯅꯦ ꯆꯥꯛ ꯆꯥꯕꯁꯤꯗꯤ
ꯐꯥꯒꯤ ꯇꯧꯔꯤꯅꯦ ꯆꯥꯛ ꯆꯥꯔꯦ
ꯑꯥ ꯑꯗꯨꯅꯦ ꯍꯧꯖꯤꯛ ꯄꯨꯡ ꯇꯔꯥ ꯃꯈꯥꯏ ꯇꯥꯔꯦꯕ
ꯑꯥ ꯃꯥꯅꯦ
ꯃꯤ ꯈꯔꯗꯤ ꯆꯥꯔꯗꯤ ꯆꯥꯔꯝꯈꯤꯔꯣꯏꯗ ꯊꯦꯡꯗꯤ ꯊꯦꯡꯅꯕꯅꯦ ꯎꯝ
ꯑꯗꯣ ꯑꯁ ꯍꯦꯟꯖꯥꯡ ꯍꯥꯎꯇꯕꯅꯤꯅꯅꯦ ꯂꯧꯈꯠꯄ ꯏꯌꯥ ꯌꯥꯗꯦ
ꯑꯁ ꯍꯥꯎꯇ꯭ꯔꯥꯁꯨ ꯂꯧꯈꯠꯄꯗꯤ ꯂꯦꯛꯄ ꯌꯥꯗꯤꯌ‌ꯦ
ꯂꯧꯈꯠꯄ ꯌꯥꯗ꯭ꯔꯤꯅꯤꯅꯦ ꯇꯟ ꯇꯟꯅꯥ ꯅꯨꯡꯁꯤꯠ ꯆꯥꯔꯤꯔꯥ ꯆꯥꯛ ꯆꯥꯔꯤꯔꯥ ꯒ꯭ꯌꯥꯟ ꯇꯥꯗ꯭ꯔꯦ
ꯑꯥ ꯌꯗꯔꯥꯗꯤ ꯗꯨꯀꯥꯟꯗꯥ ꯊꯣꯛꯒ ꯀꯩꯅꫭ ꯑꯥꯎꯕ ꯑꯃꯥ ꯂꯩꯔꯒ ꯆꯕꯥ ꯌꯥꯗꯔꯣꯅꯦ ꯍꯥ
ꯃꫭꯏ ꯑꯅꯤ ꯑꯗꯨꯃꯥꯏꯅꯁꯨ ꯇꯧꯍꯧꯗ꯭ꯔꯦ ꯍꯧꯖꯤꯛꯇꯤ ꯊꯦꯡꯈ꯭ꯔꯦ ꯀꯃꯥꯏꯅ ꯇꯧꯗꯣꯏꯅꯣ ꯈꯪꯗ꯭ꯔꯦ ꯍꯣꯔꯦꯟ ꯄꯨꯛ ꯅꯨꯡ ꯈꯣꯡꯕ꯭ꯔꯥ ꯈꯪꯄꯣꯟꯇ‌ꯦ
ꯈꯣꯡꯉꯤ ꯇꯨꯃꯤꯟ ꯂꯩ ꯑꯗꯨꯝ ꯅꯣꯏ ꯌꯥ ꯌꯥꯕꯅꯤ ꯑꯗꯨꯝ ꯍꯌꯦꯡ ꯍꯌꯦꯡ ꯑꯌꯨꯛꯃꯨꯛ ꯐꯖꯅ ꯄꯤꯖꯒꯦ ꯍꯥꯏꯌꯣ ꯈꯣꯡꯉꯛꯑꯗꯤ
ꯑꯣ ꯑꯣ ꯍꯥꯏꯇꯥꯔꯦ
ꯎꯝ ꯒ꯭ꯌꯥꯟ ꯇꯥꯅ ꯍꯥꯏꯈꯣ ꯃꯣꯏꯁꯨ ꯀꯔꯟꯗꯤ ꯌꯥꯝ ꯇꯥꯕꯅꯦ
ꯑꯥ ꯌꯥꯗ‌ꯦ ꯍꯥꯏꯒꯟꯕꯁꯤꯗꯅꯤꯅꯦ
ꯅꯣꯏꯊꯣꯛꯄꯥ
ꯑꯩ ꯃꯤꯠꯁꯤꯅ ꯎꯨꯏꯁꯤꯜꯂꯗꯤ ꯂꯣꯏꯔꯦꯅꯍꯥ
ꯍꯣꯏ ꯑꯗꯨꯃꯥꯏꯅ ꯍꯥꯏꯒ‌ꯦ
ꯎꯝꯝ
ꯅꯪ ꯌꯥꯝ ꯁꯤꯡꯉꯤꯅꯦ ꯅꯪ ꯌꯥꯝ ꯁꯤꯡꯉꯤꯁꯦ ꯀꯩꯒꯤꯅꯣ ꯅꯪ ꯌꯥꯝ ꯁꯤꯡꯉꯦ ꯍꯥꯏꯕ
ꯑꯩꯔꯣ ꯑꯩ ꯈꯣꯟꯖꯦꯜ ꯇꯥꯕꯗꯣ ꯈꯤꯇꯪ ꯆꯤꯡꯅꯕꯒꯨꯝ ꯆꯤꯡꯅꯗꯕꯒꯨꯝ ꯇꯧꯔꯦ ꯑꯃꯨꯛ ꯐꯣꯇꯣꯗꯣ ꯑꯃꯨꯛ ꯌꯦꯡ ꯀꯅ ꯃꯥꯟꯁꯤꯜꯂꯛꯑꯕ
ꯑꯣ
ꯑꯗꯨꯗꯩꯗꯤ ꯑꯩ ꯈꯡꯉꯕ
ꯈꯪꯕꯥ ꯍꯣꯏ ꯉꯁꯤꯗꯤ ꯀꯩꯀꯩ ꯆꯠꯀꯦ
ꯑꯁ ꯉꯁꯤ ꯂꯩꯥꯏ ꯗꯨꯝ ꯀꯩꯍꯥꯏꯖꯤꯔꯥ
ꯔꯣꯃꯤꯡ ꯑꯣꯐ ꯑꯣꯐꯤꯁꯔ ꯑꯦ ꯅꯠꯇꯦꯅꯦ ꯑꯍꯥ ꯆꯠꯄꯒꯤ ꯃꯤ ꯑꯆꯧꯕ꯭ꯔꯣ
ꯑꯁ ꯈ꯭ꯋꯥꯏꯗꯒꯤ ꯑꯆꯧꯕ ꯉꯥꯛꯇꯅꯦ ꯑꯩꯈꯣꯏꯗꯤ
ꯑꯩꯁꯨꯅꯤꯅꯦ ꯑꯗꯨꯕꯨꯗꯤ ꯆꯥꯎꯕ ꯍꯥꯏꯕꯕꯨ ꯆꯥꯎꯕꯩ ꯆꯥꯎꯕꯩ ꯍꯥꯏꯔꯗꯤ ꯈꯖꯤꯛ ꯈꯔꯥꯛꯀ ꯅꯠꯇ꯭ꯔꯦꯕ ꯌꯥꯝ ꯆꯥꯎꯔꯕ ꯄꯥꯏꯔꯤꯕ ꯃꯐꯝꯁꯦ
ꯎꯝ ꯅꯪꯗꯤ ꯀꯌꯥꯝ ꯆꯥꯎꯔꯤꯅꯣ
ꯑꯁ ꯑꯩꯗꯤ ꯆꯥꯎꯃꯟꯗꯅ ꯑꯗꯨꯝ ꯆꯥꯎꯊꯣꯛꯆꯔꯦ ꯍꯥꯏꯇꯥꯔꯦ ꯑꯩꯗꯤ
ꯌꯥꯝ ꯐꯕ ꯋꯥꯅꯤꯅꯦ ꯑꯗꯨꯁꯨ
ꯎꯝ
ꯅꯨꯡꯉꯥꯏꯕꯒꯤ ꯀꯩ ꯍꯥꯏꯁꯦꯔꯥ ꯅꯨꯡꯉꯥꯏꯃꯟꯗꯅ ꯅꯨꯡꯉꯥꯏꯕ ꯄꯦꯟ ꯄꯦꯟ ꯃꯟ ꯗꯅꯒꯣ
ꯑꯥ
ꯃꯣꯛ ꯀꯩ ꯍꯥꯏꯁꯦꯔꯥ ꯊꯃꯣꯏꯁꯦ ꯀꯥꯏꯔꯦ ꯑꯩꯅ ꯑꯃꯨꯛ
ꯑꯣ ꯀꯩꯒꯤꯅꯣꯅꯦ ꯊꯝꯃꯣꯏ ꯀꯥꯏꯍꯟꯒꯅꯨꯅꯦ ꯐꯠꯇꯦꯅꯦ
ꯌꯥꯗꯕꯅꯦ ꯑꯗꯨꯗꯣ ꯂꯥꯏꯅ ꯐꯥꯎ ꯌꯥꯗꯕ ꯊꯕꯛꯅꯦꯕ
ꯎꯝ ꯎꯝ ꯎꯝ
ꯅꯪꯒꯤ ꯅꯨꯃꯤꯠꯇꯤꯡ ꯑꯁꯤꯗꯤ ꯀꯃꯥꯏꯅ ꯇꯧꯔꯒꯦ ꯅꯨꯡꯉꯥꯏꯕ꯭ꯔꯣ ꯀꯩ ꯀꯩ ꯇꯧꯔꯒꯦ
ꯅꯨꯡꯉꯥꯏꯌꯦ ꯍꯥꯏꯇꯥꯔꯦ ꯁꯨꯝ ꯆꯠꯂꯦ ꯆꯠꯂꯦ ꯆꯠꯂꯦ ꯆꯠꯂꯦ ꯆꯠꯄ ꯌꯥꯕ ꯃꯈꯩ ꯆꯠꯂꯦ ꯑꯗꯨꯒ ꯁꯨꯝ ꯍꯜꯂꯛꯑꯦ ꯍꯜꯂꯛꯑꯒ ꯁꯨꯝ ꯂꯩꯔꯦ ꯑꯗꯨꯒ ꯈꯔ ꯍꯣꯠꯅꯕ ꯌꯥꯕ ꯈꯔ ꯍꯣꯠꯅꯔꯦ ꯉꯁꯤꯒꯤ ꯎꯝ ꯑꯗꯨ ꯃꯉꯥꯏꯔꯦ
ꯑꯁ ꯅꯣꯏꯗꯤ ꯁꯤ ꯑꯃꯁꯦ ꯀꯌꯥꯝ ꯀꯨꯏꯔꯒꯦ
ꯉꯁꯤ ꯉꯁꯤꯅ ꯍꯧꯔꯤꯅꯦ ꯉꯁꯤ ꯅꯨꯡꯗꯥꯡꯅ ꯍꯧꯔꯤꯅꯦ
ꯑꯦ ꯆꯞ ꯃꯥꯟꯅꯩ ꯑꯩꯁꯨ ꯉꯁꯤ ꯅꯨꯡꯗꯥꯡ ꯃꯤ ꯈ꯭ꯔꯗꯤ ꯑꯩꯈꯣꯏ ꯂꯩꯁꯤꯡꯗꯣ ꯃꯣꯏꯗꯤ ꯐꯖ ꯐꯖꯅ ꯂꯧꯍꯧꯈ꯭ꯔꯦꯕ
ꯑꯥ ꯑꯗꯨ ꯌꯥꯝ ꯐꯩꯅꯦ ꯑꯩꯈꯣꯏꯗꯤ ꯊꯦꯡꯅ ꯈꯪꯉꯛꯄꯅꯤꯅ
ꯑꯝ
ꯎꯝ
ꯏꯃꯥꯟꯅꯕ ꯈꯣꯏꯒ ꯑꯁ ꯃꯤ ꯇꯔꯥꯃꯨꯛꯇꯤ ꯂꯣꯏꯔꯦ
ꯅꯪꯔꯣ
ꯑꯣ ꯑꯩꯗꯤ ꯂꯣꯏꯔꯦ ꯂꯥ ꯂꯥꯁ ꯑꯣꯏꯗꯣꯏꯅꯦ
ꯑꯁꯤꯁꯅꯥ
ꯑꯥ
ꯑꯁ ꯌꯥꯝ ꯐꯩꯅꯦ ꯑꯩꯗꯤ ꯑꯁ ꯍꯧꯗ ꯉꯥꯏꯔꯤꯌꯦ
ꯑꯁ ꯅꯝꯐꯨꯗ ꯀꯅꯥ ꯀꯅꯥ ꯌꯥꯎꯕ꯭ꯔꯥ ꯌꯥꯎꯗꯕ꯭ꯔꯥ ꯈꯪꯗ꯭ꯔꯦ ꯑꯗꯨꯝ ꯂꯣꯏꯁꯤꯜꯂꯒꯦ ꯇꯧꯕꯅꯦ
ꯑꯥ ꯌꯥꯝ ꯑꯁ ꯑꯁ ꯈꯪꯗꯦ ꯑꯩꯒꯤꯁꯤꯅ ꯀꯃꯥꯏꯟ ꯇꯧꯗꯣꯏꯅꯣ
ꯑꯥ ꯃꯣꯏ ꯃꯣꯏ ꯁꯤ ꯇꯧꯔꯤꯁꯦ ꯌꯥꯗꯤ ꯌꯥ ꯃꯥꯜꯗꯦ ꯊꯣꯛꯄꯁꯦ
ꯑꯥ
ꯅꯪꯗꯤ ꯀꯃꯥꯏꯟ ꯀꯅꯥꯗꯩ ꯈꯪꯂꯛꯏꯔꯣ
ꯏꯃꯥꯟꯅꯕꯤ ꯑꯃꯥꯗꯒꯤ ꯈꯪꯉꯛꯏꯅꯦ
ꯑꯣ ꯑꯣ
ꯎꯝ
ꯄꯥꯏ ꯄꯥꯏ
ꯅꯪꯁꯨ ꯅꯃꯥꯟꯅꯕꯗꯒꯤ ꯍꯣꯏ ꯍꯣꯠꯅꯖꯒꯦ ꯋꯥꯔꯤ ꯑꯃ ꯂꯤꯕꯤꯒꯦ ꯑꯩ
ꯍꯥ
ꯑꯥ ꯃꯇꯩ ꯃꯅꯥꯎꯒꯤ ꯋꯥꯔꯤ ꯑꯃꯥ ꯂꯤꯕꯤꯒꯦꯕꯀꯣ
ꯑꯥ
ꯎꯝ ꯅꯣꯡ ꯑꯥ ꯅꯨꯄꯥ ꯑꯃꯥꯁꯦ ꯃꯥ ꯁꯦ ꯉꯁꯤ ꯁꯧꯒ꯭ꯔꯤ ꯍꯦꯟꯖꯥꯡ ꯊꯣꯡꯉꯦꯗꯅ ꯑꯈꯣꯏ ꯑꯗꯨꯒꯤ ꯑꯁꯤ ꯋꯥꯔꯤꯁꯦ ꯍꯦꯛ ꯅꯤꯡꯁꯤꯡꯕ
ꯑꯥ
ꯅꯨꯄꯥ ꯑꯃꯁꯦ ꯁꯧꯒ꯭ꯔꯤ ꯍꯦꯟꯖꯥꯡꯁꯦ ꯆꯥꯅꯤꯡꯗꯕ ꯖꯥꯠꯅꯦꯕꯀꯣ ꯃꯥꯁ ꯁꯦ ꯑꯗꯨꯒ ꯀꯝꯗꯧꯒꯦ ꯍꯥꯏꯕ ꯃꯇꯝꯗ ꯑꯥ ꯃꯥꯁꯦ ꯃꯥ ꯁꯧꯒ꯭ꯔꯤ ꯍꯤꯟꯖꯥꯡ ꯆꯥꯅꯤꯡꯗꯦ ꯍꯥꯏꯕꯁꯦ ꯃꯆꯟ ꯈꯣꯏ ꯃꯃꯥ ꯈꯣꯏꯅꯗꯤ ꯈꯪꯉꯦꯗꯅ ꯑꯗꯨꯝ ꯂꯩꯃꯤꯟꯅꯔꯛꯑꯕꯅꯤꯅ ꯑꯗꯨꯒ ꯑꯝ ꯃꯥꯁꯦ ꯅꯨꯄꯤ ꯊꯤꯔꯖꯥꯠꯅꯦ ꯅꯨꯄꯤ ꯊꯤꯕ ꯀꯥꯟꯗꯗꯤ ꯃꯥꯒꯤ ꯅꯨꯄꯤꯗꯨꯅꯗꯤ ꯃꯥꯁꯦ ꯁꯧꯒ꯭ꯔꯤ ꯍꯤꯟꯖꯥꯡꯁꯦ ꯆꯥꯅꯤꯡꯗꯦ ꯍꯥꯏꯕꯁꯦ ꯈꯪꯗꯕ ꯖꯥꯠꯅꯦꯕ ꯀꯣ ꯑꯗꯨꯒ ꯁꯧꯒ꯭ꯔꯤ ꯍꯦꯟꯖꯥꯡꯁꯦ ꯊꯣꯡꯕꯤꯔ ꯖꯥꯠꯅꯦ ꯑꯗꯨꯀꯥꯟꯗ ꯅꯨꯄꯥꯁꯦ ꯊꯥꯕꯛ ꯁꯨꯔꯨꯔꯒ ꯌꯥꯝ ꯋꯥꯅ ꯍꯜꯂꯛꯄ ꯖꯥꯠꯅꯦꯕ ꯌꯥꯝ ꯋꯥꯅ ꯍꯜꯂꯛ ꯄꯨꯁꯤꯗ ꯑꯥ ꯆꯥꯛ ꯆꯥꯔꯒꯦ ꯆꯥꯛ ꯊꯤꯕꯤꯔꯣꯅ ꯍꯥꯏꯕ ꯖꯥꯠꯅꯦ ꯑꯗꯨꯀꯥꯟꯗ ꯃꯥꯒꯤ ꯅꯨꯞ ꯄꯤꯁꯤꯅ ꯑꯝ ꯆꯥꯛ ꯊꯤꯕꯤꯔ ꯖꯥꯠꯅꯦ ꯑꯗꯨꯒ ꯑꯝ ꯃꯥꯒꯤ ꯅꯨꯄꯤꯗꯨꯗꯤ ꯆꯥꯛ ꯊꯤꯕꯤꯔꯝꯃꯒ ꯆꯥꯛ ꯆꯥꯕ ꯆꯪꯉꯛꯈ꯭ꯔꯣꯅ ꯍꯥꯏꯔꯝꯃꯒ ꯃꯄꯥꯟ ꯊꯣꯛꯈ꯭ꯔꯕ ꯖꯥꯠꯅꯦꯕꯀꯣ ꯑꯗꯣ ꯃꯥꯁꯦ ꯆꯛꯈꯪꯗ ꯆꯪꯉꯕꯖꯥꯠꯅꯤ ꯆꯥꯛꯁꯥꯡꯗ ꯆꯪꯉꯒ ꯌꯦꯡꯕ ꯀꯥꯟꯗꯗꯤ ꯍꯤꯟꯖꯥꯡꯗꯣ ꯁꯧꯒ꯭ꯔꯤ ꯍꯤꯟꯖꯥꯡ ꯑꯣꯏ ꯂꯩꯔꯝꯃꯦꯌꯦ ꯃꯥꯅ ꯈ꯭ꯋꯥꯏꯗꯒꯤ ꯄꯥꯝꯗꯕ ꯍꯤꯟꯖꯥꯡꯗꯣ ꯑꯗꯨꯗꯩꯗꯤ ꯃꯥꯁꯦ ꯁꯥꯎꯅꯤꯡꯉꯖꯥꯠꯅꯦ ꯊꯕꯛꯀ ꯋꯥꯔ ꯍꯥ ꯑꯁꯤꯗ ꯑꯗꯨꯀꯥꯟꯗꯗꯤ ꯅꯨꯄꯥꯗꯨꯅ ꯉꯁꯤꯒꯤ ꯆꯥꯛ ꯌꯦꯟꯁꯥꯡ ꯀꯅꯥ ꯊꯣꯛꯏꯅꯣ ꯂꯥꯎꯕꯥꯖꯠꯅꯦꯕ ꯑꯗꯨꯒ ꯑꯗꯨꯒꯅꯦ ꯃꯥꯒꯤ ꯅꯨꯄꯤꯗꯨꯅ ꯇꯞ ꯇꯞꯅ ꯊꯣꯡ ꯊꯣꯡꯖꯤꯟꯗ ꯊꯣꯡꯖꯤꯟꯗꯒꯤꯀꯣ
ꯎꯝ
ꯅꯨꯡꯁꯤꯕ ꯑꯩꯅꯅꯦ ꯍꯥꯏꯌꯦꯌꯦ ꯑꯗꯨ ꯑꯗꯨꯗꯒꯤꯗꯤ ꯃꯥꯒꯤ ꯅꯨꯄꯥꯗꯨꯅ ꯍꯥꯎꯔꯦ ꯍꯥꯏꯌꯦ ꯅꯨꯄꯥꯒꯤ ꯅꯨꯄꯥ ꯀꯗꯔꯁꯦ ꯃꯃꯥ ꯃꯁ ꯑꯥ ꯃꯃꯥ ꯃꯆꯦ ꯑꯣꯏꯔꯗꯤ ꯁꯥꯎꯗꯣꯏꯗꯣ
ꯑꯗꯨꯅꯦ
ꯂꯥꯎꯔꯒꯦ ꯍꯥꯏꯅ ꯂꯧꯔꯕꯅꯦꯕꯥ ꯑꯗꯨꯒꯥ ꯃꯥꯒꯤ ꯅꯨꯞ ꯄꯤꯅ ꯑꯣꯏꯔꯝꯕꯗꯨꯗ ꯎꯄꯥꯏ ꯂꯩꯇꯗꯅ ꯍꯥꯎꯔꯦ ꯍꯥꯏꯌꯦꯌꯦ ꯅꯪꯁꯨ ꯇꯧ ꯇꯧꯗꯣꯏꯔꯣ
ꯈꯪꯗꯦꯗꯥ ꯑꯗꯨꯝ ꯇꯧꯔꯛꯄꯁꯨ ꯌꯥꯏ
ꯑ ꯇꯧꯒꯗꯕꯅꯤ ꯇꯧꯒꯗꯕꯅꯤ
ꯁꯤꯒꯤꯝ ꯑꯁꯤꯒꯤ ꯃꯣꯔꯦꯜ ꯗ ꯏꯁꯇꯣꯔꯤꯁꯨ ꯌꯥꯎꯌꯦꯍꯦ
ꯑꯥ
ꯅꯪ ꯅꯪ ꯍꯥꯏꯔ ꯅꯪ ꯍꯥꯟꯅ ꯍꯥꯏꯔꯣꯅꯦ ꯅꯪꯅ ꯀꯃꯥꯏꯅ ꯈꯟꯒꯦ
ꯑꯩꯗꯤ ꯈꯪꯗꯌꯦ ꯃꯣꯔꯦꯜ ꯄꯤꯕ ꯍꯩꯖꯗꯤꯌꯦ
ꯁꯤꯅꯤꯁꯦ ꯀꯃꯥꯏ ꯄꯤꯁꯤꯔ ꯍꯥꯏꯔ ꯀꯥꯟꯗ
ꯍꯣꯏ
ꯑꯥ ꯑꯁ ꯀꯃꯥꯏ
ꯈꯟꯕ ꯀꯨꯏꯃꯟꯈ꯭ꯔꯦꯍꯦ ꯈꯪꯗꯦ ꯑꯗꯨꯅꯦ ꯅꯨꯄꯤꯁꯨ ꯂꯨ ꯎꯝ
ꯍꯥꯏꯗꯣꯛꯄꯗꯨ ꯀꯃꯥꯏꯅ ꯍꯥꯏꯗꯣꯛꯇꯣꯏꯔꯣ ꯈꯪꯗꯦ ꯀꯣꯟꯅ ꯑꯗꯨꯝ ꯅꯣꯡꯃ ꯑꯃꯨꯨꯡ ꯍꯥꯏꯗꯣꯛꯑꯒꯦ
ꯍꯣꯏ ꯍꯣꯏ ꯍꯣꯏ ꯅꯨꯄꯤꯕꯨꯁꯨ ꯑ ꯅꯨꯄꯤꯕꯨꯁꯨ ꯂꯨꯅ ꯇꯧꯒꯗꯕꯅꯤ ꯏꯃꯥꯕꯨꯁꯨ ꯂꯨꯅ ꯇꯧꯒꯗꯕꯅꯤ ꯏꯆꯟꯕꯨꯁꯨ ꯂꯨꯅ ꯇꯧꯒꯗꯕꯅꯤ ꯂꯣꯏꯅꯃꯛ ꯂꯨꯅ ꯇꯧꯒꯗꯕꯅꯦꯕ ꯃꯤꯆꯪ ꯃꯤꯈꯥꯏ ꯅꯥꯏꯕ ꯌꯥꯗꯦꯕꯀꯣ ꯃꯤ ꯑꯃꯗꯅ ꯆꯩ ꯕ ꯃꯤ ꯑꯃꯗꯅ ꯅꯨꯡꯁꯤꯅ ꯍꯥꯏꯕ ꯑꯗꯨꯗꯤ ꯌꯥꯗꯦꯅ ꯌꯥꯒꯗ꯭ꯔꯣ ꯅꯪ ꯌꯥꯅꯤꯡꯕ꯭ꯔꯕ
ꯑꯁ ꯌꯥꯅꯤꯡꯗꯦꯗ
ꯌꯥꯅꯤꯡꯗꯦ ꯂꯣꯏꯅ ꯃꯥꯟꯅꯅ ꯇꯧꯒꯗꯕꯅꯦ ꯅꯠꯇ꯭ꯔꯥ ꯎꯝ ꯃꯤꯆꯥꯡ ꯃꯤꯈꯥꯏ ꯂꯩꯕꯁꯦ ꯐꯠꯇꯦ ꯑꯗꯣ ꯅꯪ ꯅꯪ ꯅꯪ ꯍꯌꯦꯡꯋꯥꯏ ꯑꯗꯨꯃꯥꯏꯅ ꯇꯧꯒꯅꯣꯕ ꯑꯗꯣ
ꯑ
ꯅꯣꯏ
ꯍꯣꯏ ꯌꯦꯡꯉꯤꯁꯦ ꯀꯩꯍꯥꯏꯗꯣꯏꯅꯣ ꯍꯥꯏꯕ ꯉꯝꯗ꯭ꯔꯤ ꯍꯥꯏꯕꯗꯣ
ꯑ ꯇꯧꯔꯛꯄꯁꯨ ꯌꯥꯏ ꯑꯦ ꯇꯧꯔꯛꯄ ꯌꯥꯕꯒꯤ ꯆꯥꯟꯁꯁꯦ ꯌꯥꯝ ꯋꯥꯡꯉꯦꯕ
ꯅ ꯑꯩꯅ ꯑꯗꯨꯃꯥꯏꯅ ꯂꯥꯎꯔꯒꯦ ꯈꯜꯂꯣꯕ
ꯑꯥ
ꯑꯗꯨ ꯅꯨꯄꯤꯅ ꯑꯩꯉꯣꯟꯗꯏ ꯍꯦꯟꯅ ꯀꯟꯅ ꯂꯥꯎꯔꯛꯑꯗꯤ ꯀꯃꯥꯏ ꯇꯧꯕ ꯑꯗꯨ ꯒꯨꯅꯠ
ꯑꯥ ꯀꯤꯖꯕ ꯑꯃꯁꯨ ꯌꯥꯎꯋꯦꯕꯀꯣ ꯃꯇꯥꯡ ꯃꯇꯝꯒꯤ ꯃꯇꯨꯡ ꯏꯟꯅ
ꯍꯣꯏ
ꯑꯥ ꯗꯨꯝ ꯌꯥ ꯌꯥ ꯑꯥ ꯌꯥ ꯌꯥꯅꯕꯀꯣ ꯍꯣꯠꯅꯕ ꯍꯥꯏꯗꯨꯅꯤ ꯅꯠꯇ꯭ꯔꯥ